ꯑꯣ ꯇꯥꯏꯌꯦ ꯇꯥꯏꯌꯦ
ꯇꯥꯏꯀꯣ ꯑꯩꯒꯤꯁꯨ ꯇꯥꯕ꯭ꯔꯥ
ꯎ ꯇꯌꯦ
ꯁꯦꯡꯉꯦꯀꯣ
ꯀꯩꯗꯧꯔꯤꯒ
ꯑꯁ ꯁꯨꯐꯝ ꯃꯤꯌꯦ
ꯑꯣ ꯅꯨꯡꯉꯥꯏꯔꯤꯌꯦꯦ ꯅꯪꯕꯨ ꯋꯥꯔꯤ ꯁꯥꯗꯕ ꯀꯨꯏꯔꯦꯅꯦ
ꯍꯣꯏ ꯑꯗꯨꯅꯦ ꯑꯁ ꯉꯔꯥꯡꯁꯨ ꯁꯥꯕ ꯐꯪꯗꯦ
ꯑꯗꯨꯅꯦ
ꯀꯔꯤ ꯀꯔꯤ ꯊꯕꯛ ꯇꯧꯔꯤꯒꯦ ꯉꯁꯤꯗꯤ ꯇꯧꯔꯒꯦ
ꯊꯕꯛ ꯇꯧꯗꯦ ꯁꯥꯃꯟꯕꯒꯤ ꯉꯁꯤꯗꯣ ꯑꯗꯨꯝ ꯌꯨꯝꯗ ꯂꯩꯌꯦ ꯄꯣꯊꯔꯒ ꯂꯩ ꯎꯝ ꯎꯝ ꯁꯥꯕꯁꯤꯗꯤ ꯃꯄꯥꯟ ꯊꯣꯛꯅꯤꯡꯉꯥꯏ ꯇꯜꯂꯦꯕ
ꯍꯣꯏ ꯅꯨꯡꯁꯥ ꯁꯥꯕ ꯃꯔꯛꯇ ꯊꯣꯛꯂꯛꯑꯗꯤ ꯅꯨꯡꯁꯥꯅ ꯂꯣꯏ ꯂꯧꯈ꯭ꯔꯅꯤ
ꯑꯗꯨꯅꯦ ꯅꯣꯏꯗꯤ ꯑꯗꯨꯋꯥꯏꯗ ꯂꯩꯕꯅꯤꯅ ꯈꯔ ꯃꯥꯏꯗꯣ ꯉꯧꯔꯒꯅꯤ ꯀꯣ
ꯑꯁ ꯆꯞ ꯃꯥꯟꯅꯩꯗ ꯁꯥꯕꯅꯤꯅ ꯑꯩꯈꯣꯏꯁꯨ
ꯑꯩꯈꯣꯏꯗꯤ ꯂꯣꯏꯔꯦ ꯁꯣꯝꯗ ꯂꯧꯁꯨ ꯑꯃꯨꯛ ꯆꯠꯂꯦ ꯅꯨꯡꯁꯥꯁꯨ ꯁꯥꯕꯅꯤꯅ
ꯂꯧꯗꯣ ꯅꯣꯡ ꯇꯥꯗꯕꯅꯤꯅ ꯑꯗꯨꯝ ꯁꯨꯕ ꯌꯥꯔꯤꯕ꯭ꯔꯣ
ꯎꯝ ꯅꯣꯡ ꯇꯥꯗ ꯕꯅꯤꯅ ꯍꯧꯗ꯭ꯔꯤꯌꯦ ꯉꯁꯥꯏꯗꯣ ꯅꯣꯏ ꯅꯃꯥꯒ ꯅꯪ ꯑꯉꯥꯡꯗꯣ
ꯎꯝ
ꯂꯥꯛꯑꯦ
ꯑꯣ
ꯎꯝ
ꯑꯁ ꯑꯩꯈꯣꯏꯒꯤ ꯑꯉꯥꯡꯗꯣ ꯌꯥꯝ ꯆꯥꯎꯔꯝꯃꯅꯤꯀꯣ
ꯆꯥꯎꯔꯦ ꯑꯁ ꯃꯁꯛ ꯑꯗꯨ ꯌꯥꯝ ꯐꯖꯈ꯭ꯔꯦ
ꯀꯨꯏꯔꯦꯅꯦ ꯑꯃꯨꯛ ꯎꯈꯤꯗ꯭ꯔꯕ
ꯑꯗꯨꯅꯦ ꯌꯥꯝ ꯅꯨꯡꯁꯤꯔꯝꯒꯅꯤꯀꯣ ꯅꯣꯏꯗꯤ
ꯑꯁ ꯅꯨꯡꯁꯤꯗꯤ ꯅꯨꯡꯁꯤꯌꯦ
ꯑꯉꯥꯡ ꯄꯥꯝꯕ ꯏꯃꯨꯡꯅꯤꯅ
ꯎꯝ ꯆꯥꯛꯇꯤ ꯆꯥꯅꯔꯕ꯭ꯔꯣ
ꯆꯥꯗ꯭ꯔꯤꯗ ꯏꯟꯁꯥꯡ ꯊꯣꯡꯉꯒ ꯂꯩꯔꯤ
ꯑꯣ ꯀꯔꯤ ꯍꯤꯟꯖꯥꯡ ꯊꯣꯡꯈ꯭ꯔꯦ
ꯈꯪꯗꯦ ꯏꯃꯥ ꯃꯥꯏꯔꯦꯟ ꯃꯅꯥ ꯊꯣꯡꯕ꯭ꯔꯥ ꯀꯩꯅꯣ ꯅꯪꯗꯤ
ꯑꯩꯗꯤꯠ ꯍꯧꯗ꯭ꯔꯤ
ꯎꯝ ꯊꯦꯡꯉꯦꯅꯦ ꯅꯣꯏꯗꯤ
ꯑꯁ ꯉꯜꯂꯤꯗ
ꯎꯝ ꯀꯩ ꯏꯟꯁꯥꯡ ꯆꯥꯒꯦꯔꯣ
ꯑꯩꯈꯣꯏꯁꯦ ꯑꯩꯁꯦ ꯉꯁꯤꯗꯤ ꯆꯥꯛ ꯍꯦꯟꯖꯥꯡ ꯊꯣꯡꯉꯔꯣꯢ ꯀꯥꯡꯉꯧ ꯑꯣꯏꯅ ꯇꯧꯔꯒꯦ ꯈꯟꯕ
ꯅꯊꯟꯇ ꯂꯩꯕ꯭ꯔꯣ ꯀꯩꯅꯣ ꯅꯥꯆꯦꯒ
ꯢꯆꯦꯒꯅꯦ
ꯏꯟꯁꯥꯡ ꯑꯍꯥꯎ ꯑꯍꯥꯎꯕ ꯆꯥꯎꯅꯦ ꯅꯣꯏꯗꯤ ꯃꯤ ꯌꯥꯝꯗꯕꯅꯤꯅ
ꯃꯤ ꯌꯥꯝꯗ꯭ꯔꯁꯨ ꯍꯤꯟꯖꯥꯡ ꯑꯍꯥꯎ ꯑꯍꯥꯎꯕ ꯆꯥꯅꯤꯡꯉꯥꯏꯗꯣ ꯀꯩꯅꯣ ꯄꯨꯄꯨꯒꯤ ꯃꯀꯣꯛꯇꯣ ꯌꯥꯎꯗ꯭ꯔꯗꯤ ꯌꯥꯗꯦꯅꯦ
ꯑꯗꯨꯗꯤ ꯅꯣꯏ ꯏꯃꯨꯡꯗ ꯍꯥꯏꯔꯣꯅꯦ ꯑꯗꯨ ꯊꯥꯔꯛꯑꯣ ꯑꯗꯨ ꯊꯥꯔꯛꯑꯣꯅ
ꯑꯁ ꯌꯥꯗꯦꯗ ꯑꯩꯈꯣꯏꯗ ꯑꯣꯏꯅ ꯍꯥꯏꯔꯛꯄꯗꯨꯕꯨ
ꯎꯝ ꯅꯣꯏ ꯅꯆꯦꯗꯨꯁꯨ ꯊꯕꯛ ꯌꯥꯝ ꯀꯟꯕ ꯃꯥꯜꯂꯤꯀꯣ
ꯑꯁ ꯊꯕꯛ ꯀꯟꯗꯦꯗ ꯍꯟꯗꯛ ꯃꯥ ꯉꯔꯥꯡ ꯈꯥꯃꯦꯟ ꯑꯁꯥꯡꯕꯗꯣ ꯄꯨꯔꯛꯄ ꯕꯖꯥꯔ ꯊꯣꯛꯄꯗ ꯆꯠꯄꯗ ꯂꯩꯔꯛꯄꯗꯣ ꯑꯁ ꯌꯥꯝꯃꯦ ꯉꯔꯥꯡꯒꯤꯗꯨꯗꯤ ꯍꯣꯡꯅ ꯐꯪꯉꯦ ꯑꯗꯨꯒꯤ ꯎꯝ ꯑꯌꯨꯛ ꯅꯨꯡꯗꯥꯡ ꯑꯌꯨꯛ ꯅꯨꯡꯗꯥꯡ ꯑꯣ ꯑꯌꯨꯛ ꯅꯨꯡꯗꯥꯡ ꯑꯌꯨꯛ ꯅꯨꯡꯗꯥꯡ ꯍꯤꯟꯖꯥꯡ ꯈꯛꯇ ꯆꯥꯕꯅꯤꯅ ꯆꯥꯕꯗꯣ ꯍꯥꯎꯔꯛꯇ꯭ꯔꯥꯕ ꯑꯗꯨꯒꯤ ꯀꯥꯡꯍꯧ ꯑꯃꯨꯛ ꯇꯧꯔꯒꯦ
ꯑꯗꯨꯅꯦ ꯑꯩꯈꯣꯏꯗꯤ ꯀꯔꯤꯔꯥ ꯈꯪꯗꯦ ꯃꯥꯏꯔꯦꯟ ꯃꯥꯏꯔꯦꯟ ꯃꯇꯝꯗꯤ ꯃꯥꯏꯔꯦꯟ ꯆꯥꯏ ꯀꯣꯕꯤ ꯃꯇꯝꯗꯤ ꯃꯣꯔꯅꯤꯡ ꯢꯕꯤꯅꯤꯡ ꯑꯗꯨꯝ ꯆꯥꯏ
ꯑꯦꯁ ꯑꯈꯣꯏꯗꯤ ꯈꯥꯃꯦꯟꯒ ꯑꯂꯨꯅꯦꯟ ꯍꯟꯗꯛ ꯇꯧꯔꯤꯁꯦ
ꯎꯝ ꯑꯂꯨ ꯂꯩꯔꯗꯤꯀꯣ ꯏꯟꯁꯥꯡ ꯊꯣꯡꯝꯕ ꯅꯨꯡꯉꯥꯏꯕꯅꯦ
ꯎꯝ ꯂꯣꯏꯅꯃꯛ ꯃꯥꯗꯤ ꯀꯩꯅꯣ ꯇꯧꯕ ꯌꯥꯏꯑꯕ
ꯎꯝ ꯑꯗꯨꯅꯦ ꯑꯂꯨ ꯂꯩꯇ꯭ꯔꯗꯤ ꯎꯝ ꯑꯗꯨꯅꯦ ꯑꯂꯨ ꯂꯩꯇ꯭ꯔꯗꯤ ꯏꯟꯁꯥꯡ ꯊꯣꯡꯕ ꯌꯥꯗꯦꯕ
ꯍꯤꯟꯖꯥꯡꯒꯤ ꯃꯄꯥꯗꯤ ꯑꯂꯨꯅꯦ
ꯑꯗꯨꯅꯦ ꯑꯩꯗꯤ ꯊꯥꯎ ꯌꯥꯝ
ꯊꯥꯎ ꯌꯥꯝꯝ ꯑꯣ ꯑꯩꯁꯨ ꯑꯗꯨꯝ ꯊꯥꯎ ꯄꯥꯝꯃꯦ ꯑꯥꯂꯨꯗꯤ ꯑꯁ ꯂꯥꯏ ꯆꯥꯕ ꯌꯥꯏ ꯀꯥꯡꯁꯣꯏꯁꯨ ꯆꯥꯕ ꯌꯥꯏ ꯏꯔꯣꯝꯕꯁꯨ ꯆꯥꯕ ꯌꯥꯏ ꯁꯥꯗꯁꯨ ꯊꯣꯡꯕ ꯌꯥꯏ ꯑꯂꯨ ꯀꯥꯡꯉꯧ ꯇꯧꯔꯗꯤ
ꯁꯥ ꯆꯥꯗ꯭ꯔꯁꯨ ꯌꯥꯏ
ꯎꯝ ꯊꯥꯎꯗꯤ ꯆꯥꯕ ꯍꯥꯎꯋꯦꯅꯦ
ꯍꯥꯎꯋꯦꯕ ꯑꯗꯨ ꯑꯣꯏꯔꯁꯨ ꯍꯛꯆꯥꯡꯒꯤꯗꯤ ꯐꯠꯇꯕꯅꯦ ꯑꯗꯣ
ꯎꯝ
ꯌꯥꯝ ꯁꯣꯛꯑꯦ ꯍꯥꯏꯕ ꯑꯩꯈꯣꯏꯅ ꯆꯥꯕ ꯊꯥꯎ ꯍꯪꯒꯥꯝ ꯊꯥꯎꯗꯣ
ꯎꯝ ꯑꯗꯨ ꯑꯗꯨ ꯑꯁꯦꯡꯕꯗꯨꯗꯤ ꯀꯩꯁꯨ ꯀꯥꯏꯗꯦꯗ
ꯎꯝ ꯍꯧꯖꯤꯛꯇꯤ ꯕꯖꯥꯔꯗ ꯌꯣꯟꯕꯗꯨꯗꯤ ꯁꯦꯡꯕ ꯅꯠꯇ꯭ꯔꯦꯅꯦ ꯃꯣꯏꯗꯤ ꯀꯔꯤ ꯀꯔꯤꯅꯣ ꯍꯥꯞꯆꯜꯂꯒ ꯀꯣ
ꯎꯝ ꯃꯥꯟꯕꯤꯔ ꯃꯥꯟꯕꯥꯟꯕꯔꯥ ꯇꯧꯔꯦ
ꯑꯩꯈꯣꯏ ꯎ ꯂꯧꯗꯒꯤ ꯂꯣꯛꯑꯒ ꯇꯥꯛꯄꯗꯨꯗꯤ ꯑꯗꯨꯗꯤ ꯍꯛꯆꯥꯡ ꯐꯕꯅꯦ
ꯑꯣ ꯑꯗꯨꯗꯤ ꯐꯕꯅꯦ ꯑꯁ ꯍꯤꯗꯥꯛꯅꯦ ꯑꯗꯨꯗꯤ
ꯑꯗꯨꯅꯦ ꯅꯍꯥꯟ ꯑꯩꯈꯣꯏ ꯈꯨꯟꯗ ꯃꯈꯥꯗ ꯂꯥꯏ ꯈꯨꯔꯨꯝꯝꯕꯗꯣ ꯈꯪꯕ꯭ꯔ
ꯑꯥꯎ
ꯑꯣ ꯏꯃꯨꯡꯗꯣ ꯍꯪꯒꯥꯝꯒꯤ ꯂꯧ ꯇꯧꯋꯦꯕꯀꯣ
ꯑꯣ
ꯌꯥꯝ ꯐꯩꯌꯦ ꯃꯣꯏꯒꯤꯗꯤ ꯃꯔꯨꯒ ꯑꯗꯨꯝ ꯐꯖꯩꯌꯦ ꯑꯗꯨ ꯑꯩꯈꯣꯏꯒꯤꯁꯨ ꯕꯣꯇꯥꯜ ꯑꯃ ꯄꯤꯔꯛꯑꯦꯕ
ꯊꯥꯗꯣ ꯌꯥꯝ ꯊꯣꯛꯂꯝꯒꯅꯤ
ꯎꯝ ꯊꯣꯛꯄ ꯃꯥꯜꯂꯦ ꯑꯗꯨꯗꯤ ꯑꯗꯨꯝ ꯎꯝ ꯀꯔꯤ ꯍꯥꯏꯁꯤꯔꯥ ꯂꯣꯛꯄ ꯃꯇꯝꯗ ꯇꯥꯛꯄꯗꯣ
ꯎꯝ
ꯍꯥꯎꯗꯦꯕ ꯃꯅꯝꯗꯣ ꯀꯩꯅꯣ ꯇꯧꯋꯦꯕ
ꯑꯣ ꯈꯔ ꯀꯨꯏꯅ ꯊꯝꯕꯣꯒꯀꯣ ꯈꯔ ꯐꯖꯅ ꯀꯪꯍꯟꯕ ꯀꯥꯟꯗ ꯇꯧꯕꯗꯨꯅꯗꯤ ꯑꯍꯥꯎꯕꯅꯤ
ꯎꯝ ꯍꯥꯎꯋꯦ ꯑꯗꯨ ꯍꯤꯗꯥꯛꯀꯤꯁꯨ ꯌꯥꯝ ꯐꯩꯌꯦ ꯑꯗꯨꯗꯤ
ꯎꯝ ꯑꯁ ꯆꯥꯔꯨꯔꯅ ꯑꯗꯨꯗꯤ ꯍꯤꯗꯥꯛꯀꯤ ꯊꯝꯃꯣ ꯑꯁꯦꯡꯕꯗꯨꯗꯤ ꯑꯁ ꯊꯨꯑꯍꯦ
ꯂꯧ ꯂꯩꯕꯁꯤꯗꯤ ꯑꯗꯨꯝ ꯍꯪꯒꯥꯝ ꯊꯥꯎ ꯍꯪꯒꯥꯝ ꯂꯧ ꯇꯧꯔꯒꯀꯣ ꯊꯥꯎ ꯆꯥꯕꯗꯨꯅ ꯐꯕꯅꯦ
ꯍꯣꯏ ꯑꯗꯨꯅꯦ
ꯑꯁ ꯑꯩꯈꯣꯏꯗꯤ ꯀꯔꯤ ꯍꯥꯏꯁꯤꯔ ꯂꯧ ꯐꯧꯗꯣ ꯂꯣꯛꯄ ꯂꯣꯏꯔꯗꯤ ꯑꯗꯨꯝ ꯂꯧꯗꯣ ꯐ꯭ꯔꯤꯗ ꯊꯝꯃꯤꯗꯅ
ꯍꯣꯏ ꯐ꯭ꯔꯤꯗ ꯊꯝꯃꯦ ꯑꯩꯈꯣꯏꯗꯤ ꯑꯁ ꯑꯃꯨꯛ ꯍꯪꯒꯥꯝ ꯊꯥꯅꯤꯡꯉꯥꯏꯁꯨ ꯁꯟ ꯀꯩꯀꯥ ꯌꯥꯝ ꯕꯅꯤꯅ ꯑꯃꯨꯛ ꯌꯦꯡꯁꯤꯟꯕ ꯉꯝꯃꯣꯏꯅ ꯑꯩꯈꯣꯏꯗꯤ
ꯑꯣ ꯑꯗꯨꯅꯦ ꯃꯤꯗꯤ ꯀꯣꯕꯤ ꯇꯧꯕꯒꯨꯝꯕ ꯍꯋꯥꯏ ꯊꯥꯕꯒꯨꯝꯕ ꯍꯤꯡꯒꯣꯜ ꯌꯥꯝ ꯀꯣꯏꯌꯦꯕ
ꯍꯣꯏ ꯍꯤꯡꯒꯣꯜ ꯀꯣꯏꯕꯗꯣ ꯂꯧꯗ ꯂꯦꯛꯑꯒ ꯂꯩꯔꯒ ꯑꯗꯨꯝ ꯇꯨꯝꯃꯒ ꯆꯥꯔꯒ ꯂꯩꯔꯗꯤꯀꯣ ꯐꯕ ꯐꯖꯅ ꯏꯪꯈꯣꯜꯒꯗꯣ ꯁꯝꯕꯜꯒꯗꯣ ꯈꯥꯔꯒꯀꯣ ꯑꯗꯨꯃꯥꯏꯅ ꯅꯠꯇ꯭ꯔꯗꯤ ꯎꯝ ꯁꯟꯒꯦꯅꯦ
ꯑꯗꯨꯅꯦ ꯁꯟ ꯌꯥꯝꯃꯦꯕ ꯑꯗꯨ ꯌꯦꯡꯉꯣ ꯃꯤꯗꯤ ꯄꯩꯁꯥ ꯌꯥꯝ ꯇꯥꯜꯂꯦꯕ ꯂꯧ ꯐꯧ ꯂꯣꯏꯔꯁꯨꯀꯣ ꯋꯥꯇꯔ ꯃꯂꯣꯟꯒꯨꯝꯕ ꯊꯕꯤꯒꯨꯝꯕ ꯌꯥꯝ ꯊꯥꯏꯗꯅ
ꯎꯝ ꯃꯇꯝ ꯃꯇꯝꯒꯤꯅꯦꯅꯦ
ꯎꯝ ꯑꯗꯨꯅꯦ ꯌꯨꯝ ꯃꯅꯥꯛꯇꯒ ꯏꯪꯈꯣꯜ ꯆꯥꯎꯕ ꯂꯩꯔꯗꯤ ꯑꯁ ꯐꯖꯅ ꯇꯧꯕ ꯌꯥꯏꯍꯦ ꯖꯒꯥ ꯂꯩꯇꯕꯅꯤꯅꯈꯣꯏ ꯑꯩꯈꯣꯏꯗꯤ
ꯖꯒꯥ ꯂꯩꯔꯁꯨ ꯂꯩꯇ꯭ꯔꯁꯨ ꯑꯦ ꯌꯨꯝ ꯃꯅꯥꯛꯇ ꯂꯩꯕꯗꯤ ꯑꯁ ꯀꯩꯅꯣ ꯂꯩꯕꯥꯛꯇꯣ ꯊꯥꯔ ꯊꯥꯕ ꯀꯥꯟꯗ ꯐꯖꯅ ꯍꯧꯗꯦꯕ
ꯑꯗꯨꯅꯦ ꯑꯩꯈꯣꯏꯒꯤ ꯂꯩꯕꯥꯛꯁꯤꯗꯤ ꯌꯥꯝ ꯐꯠꯇꯦꯕ ꯌꯦꯡꯉꯣ ꯇꯝꯄꯥꯛ ꯂꯝꯗꯗꯤ ꯄꯨꯈ꯭ꯔꯤ ꯃꯄꯥꯟꯗꯒꯨꯝꯕ ꯑ ꯍꯪꯒꯥꯝꯒꯨꯝꯕ ꯍꯋꯥꯏꯊꯔꯥꯛꯒꯨꯝꯕ ꯊꯥꯔꯗꯤ
ꯌꯥꯝ ꯆꯥꯎ ꯆꯥꯎꯅ ꯑꯁ ꯐꯖꯩꯑ ꯑꯩꯈꯣꯏꯒꯤꯗꯤ ꯑꯦ ꯃꯆꯥ ꯃꯆꯥ ꯑꯗꯨ ꯑꯣꯏꯔꯁꯨ ꯇꯤꯟ ꯑꯥ ꯇꯤꯟ ꯑꯃꯨꯛ ꯆꯥꯒꯅꯤ ꯑꯗꯨꯗ ꯇꯤꯟ ꯑꯃꯨꯛ ꯆꯥꯒꯅꯤ ꯃꯆꯥ ꯃꯆꯥ ꯊꯣꯔꯛꯑꯁꯨ ꯑꯗꯨꯗꯩꯗꯤ
ꯑꯗꯨ
ꯃꯣꯏ ꯇꯝꯄꯥꯛꯀꯤꯗꯤ ꯑꯁ ꯍꯪꯒꯥꯝꯒ ꯃꯄꯨꯟ ꯆꯥꯎ ꯆꯥꯎꯅ
ꯌꯥꯝ ꯎꯝ ꯐꯩ ꯅꯥꯀꯨꯞꯄꯤ ꯀꯩꯅꯣ ꯅꯥꯀꯨꯞꯄꯤ ꯐꯥꯔꯝꯁꯨ ꯌꯥꯝ ꯇꯧꯕ ꯃꯥꯜꯂꯦ ꯃꯣꯏꯗꯤ
ꯎꯝ
ꯍꯥꯎꯗꯤ ꯍꯥꯎꯕꯅꯦꯍꯦ ꯅꯥꯀꯨꯞꯄꯤꯁꯨ ꯕꯣꯔꯥꯒꯨꯝꯕ ꯆꯝꯐꯨꯠꯀꯨꯝꯕꯀꯣ ꯁꯤꯡꯖꯨ ꯑꯣ ꯀꯨꯝꯕ
ꯁꯤꯡꯖꯨ ꯈꯛꯇ ꯅꯠꯇꯦ ꯑꯣꯛꯁꯥ ꯊꯣꯡꯕꯒꯨꯝꯕ ꯌꯦꯟꯁꯥ ꯐꯖꯅ ꯊꯣꯡꯕꯒꯨꯝꯕꯗꯁꯨ ꯃꯦꯠꯂꯒ ꯆꯥꯕꯗꯨꯁꯨ ꯍꯥꯎꯕꯅꯤ
ꯑꯩꯒꯤꯗꯤꯀꯣ ꯅꯥꯀꯨꯞꯄꯤꯗꯣ ꯎ ꯆꯥꯝꯊꯣꯛꯑꯒ ꯊꯥꯎ ꯈꯤꯇꯪꯒꯀꯣ
ꯎꯝ
ꯉꯥꯎꯔꯒ ꯑꯗꯨꯝ ꯃꯤꯅꯤꯠ ꯑꯃ ꯑꯅꯤꯒꯨꯝꯕ ꯉꯥꯎꯔꯒ ꯆꯥꯕꯗꯨ ꯌꯥꯝ ꯍꯥꯎꯋꯦ
ꯑꯣꯍ ꯀꯃꯥꯏꯅ ꯑꯗꯨꯗꯤ
ꯑꯁ ꯌꯥꯝ ꯍꯥꯎꯕꯅꯦ ꯅꯥꯀꯨꯞꯄꯤꯗꯣ ꯀꯔꯤ ꯍꯥꯏꯁꯤꯔ ꯁꯣꯏꯗꯕꯤ ꯊꯠꯇꯕꯤꯗꯀꯣ
ꯑꯥ
ꯃꯄꯨꯝ ꯃꯄꯨꯝꯗꯣ ꯐꯖꯅ ꯆꯥꯝꯊꯣꯛꯑꯒ ꯊꯥꯎꯗꯣ ꯈꯔ ꯁꯥꯍꯜꯂꯒ ꯑꯗꯨꯝ ꯊꯨꯝ ꯍꯥꯞꯄꯒ ꯑꯗꯨꯝ ꯑꯣꯠꯂꯒ ꯂꯣꯏ ꯌꯥꯝ ꯍꯥꯎꯕꯅꯦ ꯆꯥꯎ
ꯈꯛꯇꯅꯅꯦ ꯑꯩ ꯈꯪꯂꯤꯁꯦ ꯑꯁ ꯅꯍꯥ ꯑꯗꯨꯗꯤ ꯅꯍꯥꯟꯅ ꯑꯩꯈꯣꯏꯗ ꯌꯥꯝ ꯂꯩꯔꯛꯄꯅꯦꯕ ꯃꯄꯨꯟ ꯑꯃ ꯑꯃ ꯌꯥꯝ ꯆꯥꯎꯅ ꯄꯣꯔꯛꯄꯗꯣ ꯑꯁ ꯂꯣꯏꯅ ꯄꯨꯝꯔꯒ ꯀꯦꯜꯂꯒ ꯂꯣꯏ ꯍꯨꯟꯗꯣꯛꯄꯅꯤꯅꯦ
ꯑꯣ ꯑꯗꯣ ꯑꯗꯨꯃꯥꯏꯅ ꯆꯥꯎ ꯌꯥꯝ ꯍꯥꯎꯕꯅꯦ
ꯑꯗꯨꯗ ꯈꯪꯉꯝꯃꯗꯤ ꯆꯥꯔꯝꯒꯨꯗꯕ ꯎꯝ
ꯎꯝ ꯑꯗꯨꯒ ꯌꯦꯔꯨꯝꯁꯨꯀꯣ ꯌꯥꯝ ꯍꯥꯎꯅꯦ ꯅꯥꯀꯨꯞꯄꯤꯗꯨꯒ
ꯗꯤ ꯍꯥꯎꯕꯅꯦ ꯀꯥꯡꯍꯧꯗꯣ ꯇꯧꯃꯤꯟꯅꯔꯒ ꯐꯖꯅ ꯁꯣꯏꯔꯒꯀꯣ ꯅꯥꯀꯨꯞꯄꯤꯗꯣ ꯑꯗꯣ ꯅꯥꯀꯨꯞꯄꯤ ꯅ ꯅꯠꯇꯕꯥ ꯀꯩꯅꯣ ꯇꯤꯜꯂꯧꯒꯤ ꯅꯠꯇꯦ ꯇꯤꯜꯍꯧꯒꯤ ꯃꯅꯥꯗꯨꯁꯨ ꯍꯥꯎꯕꯅꯦ ꯇꯤꯜꯍꯧꯒꯤ ꯃꯅꯥꯗꯨꯁꯨ ꯍꯥꯎꯋꯦ ꯌꯦꯔꯨꯝꯒ ꯉꯧꯔꯁꯨ ꯍꯥꯎꯋꯦ ꯀꯥꯡꯁꯣꯏ ꯊꯣꯡꯕꯗ ꯑꯂꯨꯒ ꯍꯥꯞꯄꯁꯨ ꯍꯥꯎꯋꯦ ꯑꯗꯨꯒ ꯑꯝ ꯊꯥꯡꯖꯤꯡ ꯃꯦꯠꯄꯗ ꯐꯖꯅ ꯁꯣꯏꯕꯗꯨꯁꯨ ꯍꯥꯎꯕꯅꯦ ꯑꯗꯨꯗ
ꯑꯥ ꯅꯣꯏ ꯕꯖꯥꯔ ꯊꯣꯛꯇ꯭ꯔꯣ
ꯊꯣꯛꯇ꯭ꯔꯦ
ꯑꯁ ꯍꯧꯖꯤꯛ ꯃꯇꯝ ꯍꯟꯗꯛꯁꯦ ꯊꯥꯡꯖꯤꯡ ꯃꯇꯝꯅꯤꯅꯦ
ꯎꯝ ꯑꯁ ꯌꯥꯝ ꯇꯥꯡꯉꯦꯗ ꯄꯣꯠ ꯍꯟꯗꯛ
ꯑ ꯑꯣꯏꯔꯝꯒꯅꯤ ꯊꯥꯡꯖꯤꯡꯒ ꯂꯥꯏꯋꯥꯒꯗꯣ ꯑꯦ ꯍꯥꯎꯕꯅꯦ ꯃꯦꯠꯄ
ꯎꯝ ꯑꯁ ꯂꯩꯋꯥꯒꯗꯣ ꯃꯁꯛ ꯎꯗꯕ ꯀꯨꯏꯒ꯭ꯔꯦꯅꯦ
ꯀꯨꯢꯔꯦ ꯍꯣꯢ ꯑꯗꯨꯗꯤ ꯍꯥꯎꯋꯦ ꯑꯗꯨꯒ ꯀꯩꯅꯣꯗꯣ ꯃꯥꯏꯔꯦꯟ ꯃꯨꯟ ꯁꯨ ꯃꯨꯟꯗꯕ ꯅꯧꯁꯨ ꯅꯧꯗꯕ ꯍꯥꯎꯕ ꯃꯇꯝ ꯂꯩꯕꯅꯦ
ꯁꯨ ꯑꯁ ꯉꯔꯥꯡ ꯊꯣꯛꯂꯛꯄꯅꯦꯕ ꯍꯪꯉꯦ ꯑꯁ ꯌꯥꯝ ꯇꯥꯡꯉꯦ ꯃꯆꯥ ꯃꯆꯥꯗꯨꯕꯨ
ꯑꯣ ꯀꯔꯤ ꯀꯌꯥ ꯍꯥꯏꯕ꯭ꯔꯣ
ꯑꯁ ꯃꯆꯥ ꯃꯆꯥꯗꯨꯕꯨ ꯅꯤꯐꯨ ꯌꯥꯡꯈꯩ ꯍꯥꯏꯌꯦ
ꯎꯝ ꯍꯧꯖꯤꯛꯇꯤ ꯄꯣꯠ ꯄꯨꯔꯛꯇꯕ ꯌꯥꯝꯕꯅꯤꯅꯀꯣ ꯌꯥꯝ ꯇꯥꯡꯒ꯭ꯔꯦꯕ
ꯇꯥꯡꯉꯦꯗ ꯍꯟꯗꯛ
ꯎꯝ
ꯕꯖꯥꯔꯗꯁꯨ ꯌꯥꯝ ꯇꯥꯡꯈ꯭ꯔꯦ
ꯕꯖꯥꯔ ꯆꯠꯇꯕꯁꯨ ꯀꯨꯏꯔꯦ ꯐꯤꯔꯣꯜ ꯐꯥꯎ ꯁꯦꯠꯅꯤꯡꯉꯥꯏ ꯂꯩꯇ꯭ꯔꯦ ꯑꯩꯗꯤ
ꯑꯁ ꯐꯤꯔꯣꯜ ꯁꯦꯠꯅꯤꯡꯉꯥꯢ ꯕꯨꯜ ꯂꯥꯏꯔꯤꯌꯧ ꯄꯩꯁꯥ ꯂꯩꯗꯕꯒꯤꯅꯤꯅꯦ ꯄꯨꯄꯨꯒꯤ ꯃꯀꯣꯛꯇꯨꯕꯨ ꯂꯩꯔꯗꯤ ꯑꯗꯨꯝ ꯂꯧꯕ ꯆꯠꯄ ꯌꯥꯔꯦꯅꯦ
ꯑꯗꯨꯅꯦ ꯐꯤꯔꯣꯜ ꯁꯦꯠ ꯅꯤꯡꯉꯥꯏ ꯑꯝꯐꯥꯎ ꯂꯩꯇ꯭ꯔꯦ ꯁꯦꯠ ꯂꯩꯔꯤ ꯐꯥꯎꯕ ꯂꯣꯏ ꯀꯥ ꯁꯦꯒꯥꯏꯔꯦꯕ
ꯑꯁ ꯑꯩꯈꯣꯏꯒꯤꯁꯨꯅꯦ ꯍꯥꯏꯕꯗꯤ ꯍꯧꯖꯤꯛꯇꯤ ꯀꯥꯂꯦꯟꯅꯤꯅꯀꯣ ꯎꯝ ꯏꯔꯨꯕꯁꯨ ꯇꯣꯏ ꯈꯔ ꯇꯣꯏꯅ ꯏꯔꯨꯔꯦ ꯑꯗꯨꯗꯩꯗꯤ ꯐꯤꯔꯣꯜꯁꯨ ꯇꯣꯏꯅ ꯁꯨꯔꯦ ꯑꯗ ꯃꯆꯨꯁꯤꯡꯗꯨꯁꯨ ꯂꯣꯏ ꯇꯥ ꯈ꯭ꯔꯦ ꯑꯗꯩꯗꯤ ꯑꯔꯤꯕ ꯃꯥꯟꯒ꯭ꯔꯦ ꯐꯤꯔꯣꯜꯁꯤꯡꯗꯣ ꯎꯝ ꯑꯔꯤꯕ ꯃꯥꯟꯕꯅꯦ
ꯑꯗꯨꯅꯦ
ꯑꯍꯟ ꯍꯟꯗꯕ ꯌꯥꯝꯅ
ꯃꯤꯗꯤ ꯐꯤ ꯇꯤ ꯁꯥꯔꯠ ꯀꯨꯝꯕ ꯐꯨꯔꯤꯠ ꯈꯣꯡꯒ꯭ꯔꯥꯎꯒꯨꯝꯕ ꯃꯆꯨ ꯀꯣꯛꯑꯗꯤ ꯑꯗꯨ ꯃꯆꯨ ꯑꯃꯨꯛ ꯇꯤꯡꯉ
ꯑꯁ ꯑꯗꯨꯗꯤ ꯐꯖꯔꯣꯏꯗ ꯑꯗꯨꯒꯤ ꯁꯔꯨꯛꯄꯨꯗꯤ ꯊꯕꯛ ꯁꯨꯕꯒꯨꯝꯕꯗ ꯍꯥꯞꯅꯤꯡꯉꯥꯏꯀꯣ ꯃꯐꯝ ꯇꯣꯉꯥꯟꯅ ꯊꯝꯃꯒ ꯑꯃꯨꯛ
ꯑꯥ ꯑꯗꯨꯅꯦ ꯑꯩꯈꯣꯏꯗꯤ ꯂꯧꯒꯨꯝꯕ ꯁꯤꯡꯒꯨꯝꯕ ꯆꯟꯕ ꯏꯪꯈꯣꯜꯒꯨꯝꯕ ꯆꯠꯄ ꯀꯥꯟꯗ ꯑꯗꯨꯒꯨꯝꯕ ꯐꯤꯔꯣꯜꯗꯣ ꯌꯥꯝ ꯗꯔꯀꯥꯔ ꯂꯩꯌꯦꯕ
ꯗꯔꯀꯥꯔ ꯂꯩꯌꯦꯕ ꯑꯗꯨꯒꯤꯗꯣ ꯌꯥꯝ ꯀꯥꯅꯥꯢꯌꯦ
ꯑꯗꯨꯅꯦ ꯑꯗꯨꯒꯤ ꯐꯤꯔꯣꯜ ꯐꯥꯎ ꯂꯩꯇ꯭ꯔꯦꯍꯦ
ꯑꯁ ꯑꯩꯈꯣꯏꯁꯨ ꯂꯩꯇ꯭ꯔꯕꯅꯦ ꯍꯟꯗꯛ ꯍꯥꯟꯅꯗꯤ ꯌꯥꯝ ꯄꯩꯔꯒ ꯊꯝꯕꯅꯦ ꯍꯧꯖꯤꯛꯇꯤ ꯑꯁ ꯂꯧ ꯁꯨꯕꯒꯨꯝꯕ ꯆꯠ ꯊꯣꯛꯅꯤꯡꯉꯥꯏꯒꯨꯝꯕ ꯐꯤꯔꯣꯜ ꯊꯤꯔꯗꯤ ꯐꯪꯗ꯭ꯔꯕꯅꯦ ꯍꯟꯗꯛ
ꯎꯝ ꯁꯦꯀꯦꯟ ꯍꯦꯟ ꯈꯟꯕ ꯆꯠꯀꯗꯕꯅꯦ ꯑꯗꯨ ꯄꯥ ꯇꯔꯥ ꯀꯨꯟ ꯑꯣꯏꯔꯁꯨꯀꯣ ꯄꯤꯕ
ꯑꯁ ꯃꯤꯒꯤ ꯋꯥ ꯂꯩꯔꯤꯗꯨꯗꯤ ꯎ ꯃꯃꯥꯅ ꯂꯧ ꯆꯠꯂꯣ ꯍꯥꯏꯔꯒ ꯃꯆꯥꯅ ꯑꯁ ꯐꯤꯔꯣꯜ ꯂꯩꯇꯦ ꯆꯠꯅꯤꯡꯉꯥꯏ ꯇꯠꯂꯦ ꯆꯠꯇꯕꯤꯗ ꯇꯣꯛꯈ꯭ꯔꯤꯗꯨꯗꯤ ꯑꯦ ꯅꯪ ꯈꯪꯗꯕ꯭ꯔꯥ